ꯉꯁꯥꯏꯒꯤꯗꯣ ꯍꯥꯏꯔꯛꯑꯣ
ꯉꯁꯥꯏ ꯑꯣ ꯅꯪ ꯑꯣ ꯍꯧꯖꯤꯛꯀꯤꯅꯤ ꯅꯪ ꯅꯕꯥꯅꯤꯁꯦ ꯂꯩꯁꯥꯕꯤ ꯄꯥꯈꯪ ꯑꯣꯏꯔꯤꯉꯩꯗ ꯀꯩꯅꯣ ꯏꯪꯒꯤꯠꯇ ꯇꯧꯕ꯭ꯔꯥ ꯍꯥꯏꯌꯦ ꯑꯗꯣ ꯑꯦ ꯇꯧꯗꯦꯅ ꯇꯧꯗꯦꯅ ꯑꯩꯒꯤ ꯃꯔꯨꯞꯅꯦ ꯍꯥꯏꯔꯒ ꯑꯩꯗꯤ ꯅꯣꯛꯑꯒ ꯆꯠꯂꯦ
ꯑꯦꯅꯥꯅ ꯍꯪꯕ
ꯑꯩꯅ ꯍꯪꯕ ꯅꯠꯇ ꯃꯤꯅ ꯍꯥꯏꯕꯀꯣ ꯐꯥꯔꯃꯥꯁꯤꯗ ꯂꯩꯕꯅꯤꯅ ꯑꯗꯨꯝ ꯅꯨꯄꯥꯗꯣ ꯐꯥꯔꯃꯁꯤꯗ ꯑꯗꯨꯝ ꯃꯥꯒꯤ ꯔꯤꯂꯦꯇꯤꯞꯁ ꯑꯣꯏꯕ꯭ꯔꯥ ꯈꯪꯗꯦ ꯑꯗꯨꯝ ꯄꯨꯊꯣꯛꯄ ꯃꯥꯜꯂꯦ ꯐꯥꯔꯃꯥꯁꯤꯗ ꯑꯗꯣ ꯐꯔꯃꯦꯁꯤ ꯅꯨꯄꯥꯗꯨꯅꯀꯣ ꯑꯃ ꯑꯦ ꯅꯕꯥꯟꯅꯤ ꯄꯥꯈꯪ ꯂꯩꯁꯥꯕꯤ ꯑꯣꯏꯔꯤꯉꯩꯗ ꯏꯪꯒꯤꯠꯇ ꯇꯧ ꯑꯦ ꯇꯧ ꯑꯦ ꯇꯧꯕ꯭ꯔꯥ ꯍꯥꯏꯌꯦ ꯑꯩꯗꯤ ꯅꯠꯇꯦ ꯅꯠꯇꯦ ꯑꯩ ꯅꯠꯇꯦ ꯍꯥꯏ ꯏꯃꯥꯟꯅꯕꯤꯅꯦ ꯍꯥꯏꯔꯒ ꯅꯣꯛꯑꯒ ꯑꯩ ꯆꯠꯂꯒꯦ ꯍꯥꯏꯔꯒ ꯆꯠꯂꯦ
ꯑꯦꯁ ꯑꯉꯥꯎꯕꯅꯤꯍꯦ
ꯍꯦꯛꯇ ꯅꯣꯛꯅꯤꯡꯕꯅꯦ ꯑꯩꯗꯣ ꯃꯁꯥꯛꯗꯣ ꯀꯥꯎ ꯀꯥꯎꯔꯦꯕ ꯃꯥꯗꯣ ꯑꯩ ꯌꯥꯝ ꯀꯥꯎꯔꯀꯣ ꯅꯣꯏꯁꯨ ꯅꯣꯏꯕ ꯌꯥꯝ ꯉꯧꯁꯨ ꯉꯕ ꯑꯩ ꯑꯗꯨꯒꯤ ꯃꯇꯝꯗꯨꯗꯤ ꯄꯤꯛ ꯄꯤꯛꯈ꯭ꯔꯦꯀꯣ ꯅꯣꯐꯦꯠ ꯇꯧꯔꯒ ꯂꯩꯕꯗꯣ ꯑꯣ
ꯍ ꯅꯣꯅꯤꯡꯉꯦꯍꯦ
ꯍꯧꯖꯤꯛꯇꯤꯀꯣ ꯌꯥꯝ ꯅꯣꯏꯈ꯭ꯔꯦꯍꯦ ꯏꯃ
ꯑ
ꯕꯨꯕꯨꯕꯨꯕ꯭ꯂꯥꯎꯒ ꯑꯁ
ꯅꯠꯇꯦ ꯃꯗꯨ ꯅꯦꯝ ꯅꯦꯝ
ꯌꯥꯝꯅꯗꯤ ꯋꯥꯡꯕ ꯑꯣꯏꯗꯦ ꯌꯥꯝꯅ ꯋꯥꯡꯗꯦ ꯍꯣꯏ ꯑꯗꯨ ꯑꯣꯏꯔꯁꯨꯀꯣ ꯍꯧꯖꯤꯛꯇꯤꯒꯤ ꯃꯥꯒꯤ ꯃꯃꯥꯏꯗꯣ ꯅꯣꯏꯕꯒꯤ ꯆꯥꯎꯕ ꯨ ꯆꯥꯎꯎꯋꯦ
ꯑꯣ
ꯋꯥꯒꯕꯤ ꯋꯥꯒꯂꯤ
ꯍꯝ
ꯂ ꯍꯦ
ꯅꯪꯁꯨ ꯑꯁꯂꯣ ꯍ ꯈꯈ꯭ꯔꯕ ꯃꯥꯂꯦ ꯈꯂ ꯍꯂ
ꯑ ꯍꯥꯏ ꯆ ꯀꯜꯒ ꯂꯕꯅꯤ
ꯃꯥꯗꯨ ꯃꯥꯁꯨ ꯀꯩꯅꯣ ꯑꯦ ꯄꯤ ꯇ ꯑꯣꯕꯅꯤꯗ ꯃꯥꯒꯤ ꯅꯨꯄꯤꯒ ꯀꯩꯅꯣ ꯑꯣ ꯃꯥꯒꯤ ꯃꯆꯦꯗꯣ ꯇꯦꯂꯔꯤꯡ ꯇꯧꯕꯅꯦ ꯕꯤꯁꯂꯦꯟꯒꯤ ꯅꯨꯄꯤꯗꯣ
ꯑꯣ
ꯃ ꯎꯆꯆꯦꯗ
ꯎ ꯑꯣ ꯇꯍꯦ ꯀ
ꯑꯃꯃ ꯃꯤ ꯀꯧꯗꯕ
ꯌꯥꯝ ꯀꯃꯤ ꯍ ꯃꯦ ꯃꯦ ꯌꯥꯝ ꯀꯪꯉꯤꯀꯣ
ꯎꯝ
ꯑꯣ ꯀꯩꯅꯣ ꯑꯁ ꯃꯆꯦꯒꯤ ꯃꯤ ꯌꯥꯝ ꯉꯥꯏꯕꯅꯤꯍꯦ ꯀꯥꯎꯈ꯭ꯔꯦ ꯃꯥꯗꯣ ꯃꯆꯦꯗꯣ ꯀꯩꯅꯣꯗ ꯑꯋꯥꯡꯈꯣꯜꯗ ꯂꯨꯍꯣꯡꯕꯅꯦꯀꯣ
ꯑꯩꯅꯦ ꯀꯈꯔꯦ
ꯌꯥꯝ ꯀꯪꯅꯒ ꯃ ꯃꯥꯏꯁꯨ ꯌꯥꯝ ꯄꯤꯛꯄꯅꯤ ꯇꯦꯀꯣ ꯑꯣ ꯆꯨꯝꯃꯦ ꯆꯃꯦ ꯆꯃꯦ ꯑꯩꯗꯣ ꯃꯅꯥꯎꯄꯤꯒꯤ ꯃꯁꯛꯇꯣ ꯀꯥꯎꯈ꯭ꯔꯦ ꯃꯆꯦꯗꯤ ꯅꯤꯡꯁꯤꯡꯉꯦ
ꯅꯎꯅ ꯄꯤꯁꯨ ꯎꯝ ꯃꯅꯥꯎꯅꯨꯄꯤꯗꯨꯁꯨ ꯅꯦꯝ ꯅꯦꯝꯃꯦ ꯑ ꯀꯪꯗꯦ ꯑꯗꯨ ꯅꯨꯄꯤꯔꯣ ꯈꯔ ꯅꯨꯡꯉꯥꯏꯕ ꯃꯥꯜꯂꯦ
ꯑꯁꯦꯗꯤ ꯀ ꯋꯥ
ꯎꯝ ꯏꯁꯁ ꯀꯨꯏꯦꯍꯦ ꯅꯣꯏꯒꯤ ꯅ ꯅꯣꯡ ꯅꯣꯡ ꯆꯨꯕꯗꯣ
ꯑꯣꯏꯔ ꯑꯣꯏꯗꯧ ꯃꯥꯅꯦ ꯅꯣꯡ ꯈꯨꯆꯨꯁꯦ ꯀꯏꯗꯣ ꯃꯥꯗ
ꯇꯨꯝꯗ꯭ꯔꯤꯕꯅꯦ
ꯍꯥꯥ
ꯀꯩꯗꯧꯔꯣ ꯂꯩꯕ꯭ꯔꯣ ꯇꯨꯝꯗ꯭ꯔꯤꯕ꯭ꯔꯣ
ꯑ
ꯅꯪ
ꯑꯩ ꯇꯨꯝ ꯈꯦ
ꯑꯣ
ꯊꯦꯕꯒ ꯂꯩꯕꯅꯤꯍꯦ ꯑꯩꯗꯤꯀꯣ ꯐ꯭ꯂꯣꯔꯗ ꯑꯗꯨꯝ ꯇꯨꯝꯃꯦ ꯕꯣꯟ ꯕꯣꯟ ꯂꯧꯊꯣꯛꯑꯒ ꯐ꯭ꯂꯣꯔꯗ ꯊꯥꯔꯒ ꯇꯨꯝꯃꯦ
ꯀꯩꯒꯤꯅꯣ
ꯑꯁ ꯐꯃꯨꯡ ꯐꯃꯨꯡꯗꯗꯤ ꯌꯥꯝ ꯁꯥꯏꯌꯦ ꯑꯗꯨꯒꯤ ꯐ꯭ꯂꯣꯔꯗꯤ ꯈꯔ ꯏꯪꯉꯤ ꯅꯨꯡꯉꯥꯏ ꯆꯞ ꯆꯥꯏ
ꯅꯣꯡꯖꯨꯔꯁꯨ ꯅꯣꯡꯖꯨꯔꯁꯨ ꯁꯥꯎꯔꯅꯦ ꯍꯧꯖꯤꯛ
ꯍꯧꯖꯤꯛꯄꯨꯗꯤ ꯌꯥꯝ ꯁꯥꯕ ꯑꯣꯏꯗ꯭ꯔꯦ ꯆꯞ ꯆꯥꯔꯦ ꯐ꯭ꯂꯣꯔꯗ ꯑꯗꯨꯝ ꯐ꯭ꯂꯣꯔꯗꯗꯤꯀꯣ ꯗꯥꯏꯔꯦꯛ ꯐ꯭ꯂꯣꯔ ꯅꯠꯇꯕ ꯑꯗꯨꯝ ꯃꯣꯟ ꯂꯧꯊꯣꯛꯑꯒꯀꯣ ꯐ꯭ꯂꯣꯔꯗ ꯊꯥꯕ ꯎꯝ ꯅꯕꯥꯅꯤꯗꯤ ꯐ꯭ꯂꯣꯔꯗ ꯇꯨꯝꯗꯕ꯭ꯔꯥ ꯁꯥꯗꯕ꯭ꯔꯥ
ꯎꯝ ꯑꯁ ꯐ꯭ꯂꯣꯔꯗ ꯇꯨꯝꯕ ꯌꯥꯔꯣꯏꯗ ꯎꯄꯥꯛꯅꯤ ꯎꯄꯥꯛꯅ ꯁꯦꯝꯕꯅꯦ ꯃꯣꯏꯒꯤꯗꯣ
ꯑ
ꯎꯄꯥꯛꯅ ꯁꯦꯝꯕꯅꯦꯕ
ꯑꯣ
ꯑꯗꯨꯏꯒꯤ ꯇꯨꯝꯕ ꯌꯥꯔꯣꯏ ꯃꯤ ꯆꯠꯂꯗꯤꯀꯣ ꯂꯣꯏꯅ ꯂꯦꯡꯒꯅꯦꯕ
ꯑꯣ ꯑꯣ
ꯀꯌꯥꯝ ꯂꯩꯅꯦ ꯑꯁꯤ ꯃꯣꯏꯒꯤ ꯂꯝꯕꯤꯗ ꯒꯥꯔꯤ ꯆꯠꯂꯁꯨ ꯂꯦꯡꯕꯅꯦ ꯁꯤꯁꯦ
ꯎꯝ ꯃꯣꯏ ꯑ ꯀꯥꯟꯆꯛ ꯄ꯭ꯔꯥꯥꯟ ꯅꯣꯏꯗꯥꯛ
ꯑꯦ ꯌꯥꯃꯦ
ꯌꯥꯝꯃꯅꯤꯗ ꯑꯗꯨꯗꯤ ꯀꯥꯡꯁꯨ ꯌꯥꯝꯕꯅꯤꯗ ꯢꯇꯤꯛꯅ ꯆꯤꯡꯗꯅ ꯈꯔ ꯌꯥꯝꯗꯕꯅꯤꯅ ꯂꯥꯎꯅꯗꯤ ꯈꯪꯗ꯭ꯔꯦ
ꯎꯝ
ꯑꯗꯨꯝ ꯕꯖꯥꯔꯒꯤ ꯃꯅꯥꯛꯇꯗꯤ ꯅꯂꯥꯒꯨꯝꯕ ꯌꯥꯝ ꯂꯩꯅꯀꯣ ꯑꯗꯨꯗꯤ
ꯑꯁꯤ ꯎꯝ ꯆꯤꯡꯗ ꯀꯥꯡ ꯂꯩꯕ ꯃꯇꯝꯗꯣ ꯑꯩ ꯈꯪꯉꯦ ꯁꯣꯏꯕꯨꯝ ꯊꯣꯛꯄ ꯃꯇꯝꯗꯣ
ꯑ
ꯑꯗꯨ ꯃꯇꯝꯗ ꯀꯥꯡ ꯌꯥꯝꯅꯦꯕ
ꯑꯗꯨꯝ ꯀꯩꯅꯣꯗꯗꯤ ꯁꯤꯇꯤ ꯕꯖꯥꯔꯒꯤ ꯃꯐꯝꯗꯗꯤ ꯌꯥꯝ ꯀ ꯌꯥꯝꯃꯦꯕꯗꯣ ꯁꯤꯖꯟ ꯂꯩꯗꯣꯏꯕ ꯃꯣꯏꯗꯤꯀꯣ
ꯇꯨꯝ ꯅꯍꯦ
ꯑꯘꯨꯝ ꯅꯩꯖꯥꯞ ꯖꯅꯋꯥꯔꯤꯗꯒꯤ ꯗꯤꯁꯦꯝꯕꯔ ꯐꯥꯎ ꯑꯗꯨꯝ ꯂꯩꯥꯏꯔꯅꯤꯕ ꯑꯩꯈꯣꯏꯗꯗꯤꯗꯤ ꯆꯦꯝꯕꯔꯒꯨꯝꯕꯗꯗꯤ ꯂꯩꯗꯦꯅ
ꯎꯝ ꯉꯁꯥꯏꯗꯤ ꯌꯥꯝ ꯇꯨꯝꯅꯤꯡꯃꯤꯅꯦ ꯑꯩꯗꯣ ꯑꯗꯨꯒꯤ ꯃꯨꯠ ꯂꯩꯇ꯭ꯔꯦꯕ ꯑꯩꯁꯦ ꯇꯨꯝꯅꯤꯡꯃꯟꯒꯤꯅꯦ ꯑꯩꯒꯤ ꯄꯨꯛꯁꯨ ꯌꯥꯝ ꯐꯨꯜ ꯑꯣꯏꯃꯟꯕꯒꯤꯀꯣ
ꯑꯣ ꯑꯩ ꯑꯩꯁꯨ ꯉꯁꯥ ꯌꯥꯝ ꯇꯝꯅꯤꯡꯕꯅꯦ ꯑꯗꯣ ꯏꯅꯎ ꯐꯤꯔ ꯇꯨꯝꯗꯕꯀꯣ ꯉꯁꯥꯏꯗꯣ ꯑꯗꯨꯒꯤ ꯑ ꯎꯥꯏ ꯂꯥꯏꯗ ꯒꯤ ꯑꯗꯨꯝ ꯍꯧꯒꯠꯈ꯭ꯔꯦ ꯍꯧꯒꯠꯂꯒ ꯅꯪ ꯑꯗꯨꯝ ꯑꯃꯨꯛ ꯀꯣꯜ ꯇꯧꯈ꯭ꯔꯦ ꯑꯗꯨꯒ ꯃꯥꯁ ꯇꯨꯝꯈ꯭ꯔꯦ ꯇꯨꯝꯈ꯭ꯔꯦ ꯃꯥꯗꯤꯪ ꯅꯪꯕꯨ ꯄꯣ ꯇꯧꯖꯉꯥꯏꯗ ꯇꯝꯁꯦ ꯑꯗ ꯑꯩꯗꯤ ꯑꯃꯨꯛ ꯑꯃꯨꯛ ꯐ꯭ꯔꯦꯁ ꯑꯣꯏꯔꯦꯕ ꯃꯥ ꯇꯨꯝꯃꯒ ꯃꯥ ꯑꯃꯨꯛ ꯇꯨꯝꯕ ꯃꯇꯝꯗ ꯑꯩꯗꯤ ꯑꯃꯨꯛ ꯐ꯭ꯔꯦꯁ ꯑꯣꯏꯔꯦ ꯇꯨꯝꯅꯤꯡꯗ꯭ꯔꯦ
ꯑꯗꯨ ꯃꯥꯗꯤ ꯄꯨꯡ ꯀꯌꯥꯗ ꯍꯧꯒꯄ꯭ꯔꯣ
ꯃꯅꯤꯡꯒꯔ ꯑꯦꯁ ꯐꯨꯡ ꯃꯉꯥ ꯎꯟ ꯇꯔꯣ
ꯑꯁꯂꯍꯦ
ꯎꯝ ꯇꯗ ꯃ ꯑꯣ ꯍꯋꯥꯗ ꯃꯗ ꯈꯕꯨꯕꯅꯤ ꯍꯦ ꯐꯖꯅ ꯂꯩꯁꯥꯕꯤ ꯇꯧꯑꯣ ꯐꯖꯅ ꯅꯨꯡꯉꯥꯏꯅ ꯂꯩꯁꯥꯕꯤ ꯈꯔ ꯀꯨꯏꯅ ꯇꯧꯋ ꯌꯥ ꯀꯣꯏꯗ꯭ꯔꯦꯁꯨꯈ꯭ꯔꯥ ꯀꯏꯅ ꯀꯣ ꯑꯁ ꯀꯨꯏꯕꯗꯣ ꯀꯩꯅꯣ ꯗꯣꯟ ꯋꯥꯔꯤ ꯀꯨꯏꯕꯗꯣ ꯋꯥꯔꯤ ꯇꯧꯔꯨꯕ ꯑꯗꯨꯝ ꯄꯥꯈꯪꯗꯤ ꯌꯥꯝꯒꯅꯤꯅ ꯀꯔꯤꯅꯣ ꯍꯩ ꯑꯩꯅ ꯍꯥꯏꯕꯗꯤ ꯍꯣꯏ ꯄꯥꯈꯪꯕ ꯅꯠꯇꯦ ꯍꯣꯏ ꯑꯩꯅ ꯑꯩꯅ ꯍꯥꯏꯕꯗꯤ ꯄꯣꯏꯟꯗꯣ ꯑꯗꯨꯝ ꯄꯥꯈꯪꯁꯨ ꯌꯥꯕꯅꯦ ꯑꯩꯈꯣꯏꯒꯤꯗꯤꯀꯣ ꯁꯕꯤ ꯑꯣꯏꯕ ꯐ ꯈꯪꯁꯨ ꯌꯥꯝꯕꯅꯦ ꯎꯝ ꯀꯣꯏꯁꯨ ꯀ ꯃꯅꯁꯨ ꯌꯥꯗꯦ
ꯎ
ꯇꯝ ꯀꯨꯏꯃꯁꯨ ꯌꯥꯗꯦꯅ ꯑꯗꯨꯝ ꯍꯥꯟꯅ ꯂꯨꯍꯣꯡꯈ꯭ꯔꯗꯤ ꯄꯩꯁꯥ ꯂꯩꯇ꯭ꯔꯦ ꯑ ꯀꯔꯤꯅꯣ ꯑꯗꯨꯝ ꯋꯥꯔꯒ ꯂꯩꯒꯅꯤꯀꯣ ꯑꯗꯨ ꯑꯗꯨꯒꯤ ꯈꯜꯂꯒꯀꯣ ꯂꯨꯍꯣꯡꯒꯅꯨ ꯍꯥꯏꯕꯅꯦ ꯌꯥꯝꯨꯛ ꯋꯥ ꯅꯤ ꯃꯥꯗꯔꯅꯤꯀꯣ ꯑꯁ ꯑꯩ ꯃꯥꯗꯔꯁꯦ ꯑꯣꯟꯕꯒꯤ ꯌꯥꯝ ꯋꯥꯈ꯭ꯔꯦ ꯍꯧꯖꯤꯛꯇꯤ ꯑꯩ ꯑꯩꯈꯣꯏꯗꯤꯕꯛ ꯊꯕꯛꯄꯨꯗꯤ ꯂꯩꯇꯦꯗ ꯑꯗꯨ ꯑꯣꯏꯔꯁꯨ ꯃꯥꯗꯔ ꯑꯣꯏꯕꯅꯤꯅꯀꯣ ꯑꯁ ꯇꯨꯝꯃꯁꯨ ꯔꯣꯗꯥ ꯔꯣꯗꯥ ꯍꯒ ꯅꯪꯅꯤ ꯄꯨꯡ ꯇꯔꯥꯗ ꯍꯧꯒꯠꯂꯦ ꯍꯧꯖꯤꯛ ꯃꯥ ꯇꯨꯝꯈ꯭ꯔꯦꯅ ꯑꯗꯣ ꯄꯨꯡꯨꯡ ꯇꯔꯥ ꯑꯗꯨꯒꯨꯝꯕ ꯍꯧꯒꯠꯂꯅꯤ ꯕꯥꯔꯣꯗ ꯍꯧꯒꯠꯂꯅꯤ ꯄꯨꯡ ꯑꯃꯗ ꯍꯧꯒꯠꯂꯅꯤ ꯄꯨꯡ ꯑꯍꯨꯝꯗ ꯍꯧꯒꯠꯂꯅꯤ ꯑꯃꯨꯛꯀ ꯄꯨꯡ ꯃꯔꯤ ꯃꯈꯥꯏꯗ ꯍꯧꯒꯠꯂꯅꯤ ꯑꯃꯨꯛ ꯇꯨꯝꯃꯅꯤ ꯑꯗꯨꯒ ꯄꯨꯡ ꯃꯉꯥ ꯃꯈꯥꯏꯗ ꯍꯧꯔꯒꯂꯅꯤ ꯄꯨꯡ ꯇꯔꯨꯛꯇꯛꯇ ꯑꯗꯨꯝ ꯍꯧꯒꯠꯂ
ꯑꯗꯨ ꯃꯥ ꯍꯧꯒꯠꯄ ꯀꯥꯟꯗ ꯀꯥꯞꯄ꯭ꯔꯅꯦ
ꯑꯣ ꯀꯅꯦ ꯃꯥꯕꯨ ꯀꯥꯟꯗ ꯃꯈꯣꯟꯅꯤ ꯌꯥꯝ ꯎ ꯀꯩꯅꯣ ꯎꯝ
ꯊꯣꯛꯇꯕ ꯀꯟꯗꯕ
ꯏ ꯏ ꯑꯣ ꯀꯟꯗꯕ ꯏ ꯏ ꯇꯧꯔꯒ ꯀꯣ ꯑꯗꯨꯝ ꯇꯧꯕꯅꯦꯕ ꯑꯩ ꯌꯥꯝ ꯋꯥꯂꯤ ꯋꯥꯂꯤ ꯑꯗꯣ ꯑꯗꯣ ꯍꯥꯏꯕꯅꯦ ꯑꯩꯅ ꯐꯖꯅꯥꯏ ꯁꯕꯤ ꯆꯖꯔ ꯇꯋ ꯅꯨꯡꯉꯥꯏꯔ ꯐꯔꯤ ꯑꯣꯏꯅ ꯐꯔꯤꯗꯝ ꯑꯣꯏꯅ ꯆꯥꯅꯤꯡꯕ ꯆꯥꯎ ꯊꯛꯅꯤꯡꯕ ꯊꯛ
ꯑꯗꯨꯕꯨ ꯏꯁꯥꯒꯤ ꯃꯔꯝꯗꯤ
ꯇꯥ ꯂꯣ
ꯄꯩꯁꯥꯥꯁ ꯇꯥ ꯉꯇ꯭ꯔꯦ
ꯄꯩꯁꯥ ꯇꯥꯕ ꯉꯝꯗ꯭ꯔꯦ ꯍꯥꯏꯔꯒ ꯂꯨꯍꯣꯡꯈꯤꯅꯨ ꯀꯣꯟ ꯅꯣꯗ
ꯍꯣꯅꯤꯡꯉꯩꯁꯨ ꯇꯥꯜꯂꯦ ꯆꯥꯛ ꯏꯟꯁꯥꯡ ꯊꯣꯡꯅꯕ
ꯑꯁ ꯑꯩ ꯑꯩ ꯇꯧꯕꯅꯤ ꯇꯧꯕꯅꯤ ꯑꯩꯀꯣ ꯑꯥꯔꯂꯤ ꯃꯣꯔꯅꯤꯡꯗ ꯃꯥ ꯍꯧꯒꯠꯂꯗꯤ ꯃꯥ ꯄꯨꯔꯒꯀꯣ ꯏꯟꯁꯥꯡ ꯆꯥꯛ ꯀꯥꯝꯕꯅꯤ ꯃꯥꯕꯨ ꯄꯨꯕ꯭ꯔꯕꯨꯀꯣ ꯕꯦꯛ ꯁꯥꯏꯗ ꯀꯣꯃꯥꯕꯨ ꯄꯨꯔꯥ ꯆꯥꯛ ꯀꯥꯝꯕꯅꯦ ꯃꯣꯏ ꯍꯒꯇ꯭ꯔꯗꯤꯀꯣ ꯑꯗꯨꯃꯥꯏ ꯇꯧꯕꯅꯦ ꯑꯗꯨꯃꯥꯏꯅ ꯇꯧꯗ꯭ꯔꯗꯤ ꯑꯩ ꯃꯥꯗꯔꯒꯤ ꯔꯣꯜꯗꯣ ꯌꯥꯗ ꯑ ꯃꯤ ꯅꯪ ꯉꯥꯡꯒꯅꯤꯕ ꯑꯗꯨ ꯑ ꯑꯗꯨꯗꯁꯨ ꯑꯗꯨꯗꯁꯨ ꯍꯣꯏ ꯑꯩ ꯅꯨꯡꯇꯤꯒꯤ ꯇꯧꯋꯦꯗꯤ ꯍꯥꯏꯕ ꯅꯠꯇꯦꯀꯣ ꯑꯗꯨ ꯑꯗꯨꯗꯣ ꯑꯩꯠꯇꯤ ꯄꯥꯔꯁꯦꯟ ꯇꯧꯕꯅꯤꯕ
ꯑ ꯇꯧꯗ꯭ꯔꯗꯤ ꯌꯥꯔꯗꯅ
ꯑ ꯇꯧꯗ꯭ꯔꯗꯤ ꯌꯥꯗꯦ ꯅꯨ ꯃꯤ ꯈꯨꯗꯤꯡ ꯑꯗꯨꯝ ꯑꯩꯠꯇꯤ ꯄꯥꯔꯁꯦꯟꯗꯤ ꯇꯧꯈ꯭ꯔꯦꯕ
ꯎꯝ
ꯈꯖꯤꯛꯈꯛꯅꯦꯕ ꯃꯣꯏꯅ ꯑꯗꯨꯝ ꯃꯣꯏꯅ ꯀꯩꯅꯣ ꯇꯧꯔꯒ ꯑꯗꯨꯝ ꯔꯦꯁꯄꯣꯟꯁꯤꯕꯜ ꯂꯧꯔꯒ ꯑꯉꯥꯡ ꯂꯧꯕꯗꯣ ꯃꯣꯔꯅꯤꯡ ꯃꯣꯔꯅꯤꯡꯗ ꯃꯥꯕꯨ ꯍꯣꯏ ꯑꯌꯥꯝꯕ ꯃꯥꯕꯨ ꯄꯨꯔꯒ ꯑꯗꯨꯝ ꯇꯧꯕꯅꯦꯗ ꯑꯗꯨꯃ ꯏꯅꯦꯝꯕꯕꯨꯗꯤ ꯐꯕꯒꯤꯀꯣ ꯃꯥꯗꯤ ꯑꯥ ꯄꯤꯔꯣ ꯄꯤꯔꯣ ꯑꯩ ꯂꯧꯔꯒꯦ ꯁꯤ ꯑꯩ ꯂꯧꯔꯒꯦ ꯑꯩ ꯇꯧꯔꯒꯦ ꯁꯤ ꯁꯤ ꯃꯥꯗꯤ ꯑꯗꯨꯝ ꯇꯧꯋꯦ ꯑꯗꯨꯒꯤ ꯑꯩ ꯈꯔ ꯅꯨꯡꯉꯥꯏꯕꯅꯦ ꯑꯗꯨꯝ ꯇꯧꯔꯁꯨ ꯑꯩ ꯑꯩꯈꯣꯏꯗꯤ ꯌꯥꯝ ꯋꯥꯏꯑꯦꯕ ꯑꯃꯨꯛ ꯑꯩ ꯑꯩ ꯑꯩ ꯂꯧꯔꯦ ꯍꯥꯏꯔꯒ ꯑꯗꯨꯝ ꯂꯧꯈ꯭ꯔꯦ ꯑꯗꯨꯕꯨꯗꯤ ꯑꯗꯨꯒꯤ ꯊꯕꯛꯇꯣ ꯂꯣꯏꯔꯒ ꯃꯥꯗꯣ ꯑꯃꯨꯛ ꯉꯥꯏ ꯇꯧꯔꯅꯦ ꯑꯗꯨ ꯔꯦꯁ ꯇꯧꯕ ꯃꯇꯝ ꯂꯩ ꯃꯅꯤ ꯀꯣ ꯊꯕꯛ ꯇꯧꯔꯤꯉꯩꯗ ꯑꯗꯨꯝ ꯂꯧꯔꯅꯦꯕ ꯑꯅꯦꯝꯕꯛꯇꯨꯀꯣ ꯑꯉꯥꯡꯕꯨ
ꯀꯨꯏꯔꯔꯣꯏ ꯀꯨꯏꯔꯔꯣꯏ ꯆꯥꯎꯔꯅꯤ
ꯆꯥꯗꯤ ꯈꯔꯅꯅꯨꯡꯉꯥꯏꯗꯣ ꯃꯥꯂꯦ
ꯎꯝ
ꯑꯩꯁꯨ ꯐ꯭ꯔꯤ ꯑꯣꯏꯅ ꯂꯩꯁꯥꯕꯤ ꯁꯥꯔꯤꯦ ꯃꯥ ꯆꯥꯎꯗꯤꯀꯣ ꯑꯦꯁꯕꯤ ꯁꯔꯒ ꯐꯖꯗꯥ ꯅ ꯇꯨꯝꯒꯦ ꯇꯨꯝꯊꯣꯛꯀꯦ
ꯁꯃꯤꯗꯔꯣ
ꯁꯃꯤꯟꯅꯔꯒꯦ
ꯑꯗꯣ ꯑꯩꯗꯤ ꯇꯨꯝꯃꯒꯦ ꯊꯦꯡꯁꯨꯨ ꯊꯦꯡ꯭ꯔꯦ
ꯈꯔ ꯀꯣ ꯑꯩꯁꯨ ꯇꯨꯝꯅꯤꯡꯈ꯭ꯔꯦ ꯑꯣ ꯑꯣ ꯎꯝ ꯃꯅꯕꯤꯗꯤ ꯇꯨꯝꯈ꯭ꯔꯕꯣ
ꯇꯟ
ꯑꯣ ꯑꯣ ꯎ ꯐꯔꯁꯦ
ꯑ ꯎ
ꯎꯝ ꯎꯝ